ꯑꯧ ꯇꯥꯃꯣ
ꯍꯥꯎ
ꯀꯩꯅꯣ ꯇꯧꯕ꯭ꯔꯣ ꯍꯟꯗꯛꯀꯤ ꯍꯞꯇꯥꯁꯤꯒꯤ ꯅꯣꯡꯃꯥꯏꯖꯤꯡꯁꯦ ꯁꯪꯒꯗ꯭ꯔꯣ꯫
ꯅꯣꯡꯃꯥꯏꯖꯤꯡ ꯎꯝ ꯁꯪꯅꯤ ꯀꯩ ꯂꯩꯔꯦ꯫
ꯀꯩꯅꯣ ꯑꯈꯣꯏ ꯈꯔ ꯃꯤ ꯈꯔ ꯈꯣꯝꯃꯒ ꯁꯨꯝ ꯄꯤꯛꯅꯤꯛ ꯆꯠꯂꯨꯁꯤꯔꯥꯕ ꯑꯋꯥ ꯄꯊꯥꯕ ꯑꯣꯏꯅ꯫
ꯑꯝ ꯌꯥꯏꯅꯦ ꯅꯣꯡꯃ ꯆꯨꯔꯛꯇ꯭ꯔꯗꯤ ꯌꯥꯏꯅꯦ꯫
ꯎꯝ ꯑꯦ ꯅꯣꯡ ꯆꯨꯔꯛꯑꯁꯨ ꯀꯩꯁꯨ ꯀꯥꯏꯗꯦ ꯍꯧꯖꯤꯛꯀꯤ ꯃꯐꯝꯗꯣ ꯀꯩꯅꯣꯒ ꯂꯩ ꯍꯥꯏ ꯌꯨꯝ ꯌꯨꯝꯖꯥꯎꯒꯤ ꯇꯥꯏꯞꯇ ꯏꯅꯒ ꯃꯊꯛꯇꯣ ꯏꯅꯒ ꯈꯜꯂꯒꯅꯦ ꯃꯈꯥꯗꯨꯅ ꯇꯥꯏꯜꯁꯅ ꯊꯥꯔꯒ ꯑꯗꯨꯝ ꯂꯩ ꯍꯥꯏꯌꯦ
ꯌꯥꯏꯌꯦ ꯑꯗꯨꯑꯣꯏꯗꯤ ꯌꯥꯏꯗ ꯀꯥꯏꯗꯅꯦ ꯍꯥꯏꯒꯦ ꯑꯅꯛꯄꯗꯔꯣ꯫
ꯑꯥ ꯑꯅꯛꯄꯗꯤ ꯑꯣꯏꯗꯣꯏꯅꯦ ꯄꯪꯪꯂꯥꯞꯇꯤ ꯂꯥꯞꯄꯔꯣꯏ ꯍꯧꯖꯤꯛꯇꯤ ꯄꯪꯪꯂꯥꯞ ꯂꯥꯞꯄꯁꯨ ꯆꯠꯄ ꯅꯨꯡꯉꯥꯏꯇꯦ ꯑꯗꯨꯒ ꯃꯐꯝꯁꯦ ꯑ ꯂꯝꯄꯥꯛ ꯂꯝꯍ ꯍꯥꯡ ꯑꯣꯏꯔꯒ ꯌꯥꯝꯅ ꯑꯁꯪ ꯑꯃꯥꯟꯒ ꯑꯣꯏꯔꯒ ꯌꯥꯝꯅ ꯁꯥꯟꯇꯤꯒ ꯐꯪꯉꯦ ꯍꯥꯏ ꯃꯤ ꯆꯠꯂꯨꯕ ꯀꯥꯡꯕꯨꯅ ꯍꯥꯏꯔꯛ ꯄꯅꯦ ꯑꯩꯉꯣꯟꯗ
ꯑꯣꯀꯦ ꯌꯥꯏ-ꯌꯥꯏ
ꯑꯗꯨꯒꯅꯦ ꯃꯣꯏ ꯄꯨꯈ꯭ꯔꯤ ꯑꯥ ꯄꯨꯈ꯭ꯔꯤꯒꯤ ꯇꯥꯏꯞꯇ ꯇꯧꯕꯁꯨ ꯂꯩ ꯍꯥꯏ꯫ ꯑꯗꯨꯒ ꯄꯨꯈ꯭ꯔꯤꯗꯨꯗ ꯃ ꯇꯥꯏ ꯃꯇꯥꯏꯗ ꯀꯩꯅꯣꯒ ꯊꯥꯔꯒ ꯑꯩꯈꯣꯏꯒꯤ ꯂꯐꯣꯏ ꯄꯥꯝꯕꯤ ꯂꯐꯨꯒꯗꯣ ꯑꯗꯨꯒ ꯊꯥꯔꯒ ꯂꯐꯣꯏꯒꯁꯨ ꯌꯥꯝ ꯄꯥꯜꯂꯦ ꯍꯥꯏ ꯑꯗꯨꯒ ꯂꯝꯕꯤ ꯆꯠꯐꯝꯗꯅ ꯁꯦꯝ ꯄꯥꯝꯕꯤꯒ ꯊꯥꯔꯒꯀꯣ
ꯎꯝ
ꯆꯪꯐꯝꯒꯗꯣ ꯗꯒꯤ ꯑꯩꯈꯣꯏꯒꯤ ꯍꯩꯈꯥꯗꯣ ꯍꯩꯈꯥꯒꯁꯨ ꯊꯥꯏ ꯍꯥꯏ꯫ ꯑꯗꯨꯝ ꯀꯩꯅꯣ ꯇꯧꯕ ꯌꯥ ꯕ ꯃꯥꯜꯂꯦ ꯎꯝ ꯍꯩꯈꯥꯒꯗꯣ ꯍꯦꯛꯑ ꯍꯦꯛꯑꯒ ꯑꯗꯨꯝ ꯆꯥꯏ ꯈꯔ ꯍꯥꯏꯅꯩꯌꯦ ꯃꯤꯅ ꯆꯠꯂꯨꯕ ꯀꯥꯡꯕꯨꯅ꯫
ꯑꯣ ꯑꯗꯨꯗꯤ ꯃꯣꯏꯁꯦ ꯍꯥꯟꯅ ꯑꯩꯈꯣꯏꯅ ꯍꯥꯏꯍꯧꯒꯗ꯭ꯔꯥ ꯑꯩꯈꯣꯏ ꯑꯗꯨ ꯅꯨꯃꯤꯠ ꯅꯣꯡꯃꯥꯏꯖꯤꯡ ꯅꯨꯃꯤꯠꯇ ꯂꯥꯛꯀꯅꯤꯁꯦ ꯍꯥꯟꯅ꯫
ꯑ ꯍꯧꯖꯤꯛ ꯀꯤ ꯍꯧꯖꯤꯛꯀꯤ ꯃꯣꯏꯒꯤ ꯌꯨꯝ ꯃꯆꯥ ꯃꯆꯥ ꯁꯥꯔꯒ ꯂꯩꯕꯁꯤꯡꯗꯣ ꯁꯪꯒꯤ ꯇꯥꯏꯞ ꯍꯥꯏꯒꯗ꯭ꯔꯥ ꯑꯗꯨꯗꯣ ꯑꯗꯨꯗꯣ ꯑꯩꯈꯣꯏꯅ ꯑꯗꯨꯗꯣ ꯂꯧꯔꯒ ꯑꯈꯣꯏꯒꯤ ꯄꯣꯊꯥꯐꯝꯒꯨꯝꯕ ꯑꯣꯏꯅꯗꯣꯏ ꯇꯥꯔꯒꯗꯤ ꯍꯥꯟꯅ ꯍꯥꯏꯍꯧꯗꯣꯏꯅꯦꯕ ꯅꯣꯡꯃ ꯋꯥꯠꯂꯤ ꯅꯤꯅꯤ ꯍꯨꯝꯅꯤ ꯋꯥꯠꯂꯤꯉꯩꯗ ꯑꯗꯨꯝ ꯍꯥꯏꯍꯧꯕ ꯌꯥꯔꯦ꯫ ꯍꯥꯏꯗꯤ ꯄꯩꯁꯥ ꯈꯔ ꯊꯤꯖꯤꯜꯂꯒ ꯑꯗꯨꯒ ꯑꯗꯨꯝ ꯆꯥꯕ ꯊꯛꯄꯒꯤ ꯇꯧꯕꯗꯨꯗꯤ ꯃꯣꯏꯅꯁꯨ ꯀꯩꯅꯣ ꯀꯣꯟ ꯂꯤꯛ ꯋꯥꯏꯕ ꯒ꯭ꯌꯥꯁ ꯋꯥꯏꯕ ꯏꯁꯤ ꯏꯁꯤꯡꯒꯨꯝꯕ ꯄꯨꯊꯣꯛꯄꯗꯨꯗꯤ ꯃꯣꯏꯅ ꯑꯗꯨꯝ ꯄꯤ ꯍꯥꯏꯌꯦ ꯄꯩꯁꯥꯅ ꯑꯩꯈꯣꯏꯅ ꯊꯤꯔꯒ꯫
ꯂꯨꯄꯥ ꯀꯌꯥ ꯀꯌꯥ ꯂꯧꯖꯥꯠꯅꯣ ꯃꯤ ꯑꯃꯗ꯫
ꯃꯤ ꯑꯃꯗ ꯂꯨꯄꯥ ꯌꯥꯡꯈꯩ ꯌꯥꯡꯈꯩꯅꯦ ꯍꯥꯏꯌꯦ꯫
ꯑꯣ ꯆꯪꯕꯒꯤ꯫
ꯑꯥ ꯆꯪꯕꯒꯤ ꯆꯪꯕꯒꯤ ꯃꯣꯏ ꯇꯤꯛꯀꯦꯠꯀ ꯀꯛꯅꯩꯗꯅ꯫
ꯑꯗꯨꯗꯤ ꯀꯣꯜꯂꯤꯛ ꯑꯇꯩ ꯑꯇꯩ ꯋꯥꯏꯕꯗꯨꯗꯤ ꯇꯣꯉꯥꯟꯅ ꯄꯩꯁꯥ ꯂꯥꯛꯇꯣꯏꯔꯥ꯫
ꯇꯣꯉꯥꯟꯅ ꯄꯩꯁꯥ ꯂꯥꯛꯇꯣꯏꯅꯦ ꯑꯗꯨꯁꯨ ꯁꯪꯗꯨꯒ ꯀꯩꯗꯨꯒ ꯄꯨꯂꯞ ꯄꯥꯔꯒ꯫ ꯑ ꯀꯌꯥꯃꯨꯛ ꯋꯥꯏꯒꯦ ꯍꯥꯏꯕ ꯀꯣꯜꯂꯤꯛ ꯀꯌꯥꯝꯃꯨꯛ ꯋꯥꯏꯕ ꯃꯤ ꯀꯌꯥꯝ ꯌꯥꯝꯕ ꯑꯗꯨꯒꯤ ꯃꯇꯨꯡꯏꯟꯅ ꯁꯪꯗꯨꯁꯨ ꯆꯥ ꯑꯆꯧꯕ ꯃꯌꯥꯏ ꯑꯣꯏꯔꯞ ꯂꯩ ꯍꯥꯏꯌꯦꯕ꯫
ꯎꯝ꯫
ꯑꯗ ꯑꯈꯣꯏ ꯃꯤꯗꯣ ꯄꯪꯌꯥꯝ ꯌꯥꯝꯗꯕ ꯑꯣꯏꯇꯥꯔꯒꯗꯤ ꯃꯌꯥꯏ ꯑꯣꯏꯔꯞ ꯇꯧꯕꯗꯣ ꯋꯥꯏꯔꯒ ꯑꯗꯨꯒꯤ ꯃꯇꯨꯡ ꯃꯇꯨꯡꯏꯟꯅ ꯀꯣꯟ ꯂꯤꯛꯁꯨ ꯑꯗꯨꯝ ꯂꯥꯛꯀꯅꯤ ꯍꯥꯏ꯫
ꯐꯔꯅꯦ ꯑꯗꯨꯗꯤ ꯃꯣꯏꯅ ꯂꯣꯏ ꯄꯤꯔꯅꯤꯕꯀꯣ꯫
ꯑꯥ ꯃꯣꯏ ꯂꯣꯏ ꯄꯤꯔꯅꯤ ꯑꯗꯨꯒꯅꯦ ꯀꯣꯜ ꯂꯤꯛ ꯐꯦꯡꯕꯝꯒꯁꯨ ꯌꯥꯝ ꯅꯥꯟꯅ ꯊꯝꯃꯦ ꯍꯥꯏꯌꯦ ꯍꯥꯏꯗꯤ ꯍꯧꯖꯤꯛꯀꯥꯟꯁꯦ ꯃꯤꯁꯦ ꯄꯤꯛꯅꯤꯛ ꯆꯠꯄ ꯀꯥꯡꯕꯨꯁꯤꯡꯁꯦ ꯆꯈꯥꯏꯔ ꯆꯈꯥꯏꯔ ꯊꯝꯃꯝꯃꯤꯗꯅ ꯍꯦꯛꯇ꯫
ꯎꯝ꯫
ꯑꯗꯨꯒꯤ ꯈꯜꯂꯒ ꯃꯣꯏꯁꯦ ꯀꯣꯟ ꯐꯦꯡꯐꯝ ꯁꯦ ꯇꯣꯉꯥꯟꯅ ꯁꯦꯝꯃꯒ ꯑꯗꯒꯤ ꯑꯈꯣꯏꯒꯤ ꯐꯠꯇ ꯍꯥꯎꯗꯤ ꯍꯨꯟꯊꯣꯛꯐꯝꯅ ꯇꯣꯉꯥꯟꯅ ꯄꯥꯇ꯭ꯔ ꯑꯃꯗꯒ ꯊꯝꯃꯒ ꯐꯖꯅ ꯇꯧꯍꯜꯂꯦ ꯍꯥꯏꯌꯦ ꯃꯣꯠ ꯗꯦꯗꯤ ꯍꯥꯏ꯫
ꯌꯥꯏꯅꯦ ꯑꯗꯨꯗꯤ ꯑꯗꯨ ꯎꯝ ꯍꯤꯟꯖꯥꯡ ꯅꯥꯄꯤ ꯆꯥꯅ ꯊꯛꯅꯕꯗꯤ ꯑꯈꯣꯏꯅ ꯄꯨ-ꯄꯨꯇꯥꯕꯅꯤꯅꯦꯗꯨꯗꯤ꯫
ꯑꯥ ꯑꯗꯨꯃꯗꯤ ꯑꯩꯈꯣꯏꯅ ꯄꯨꯔꯅꯤ ꯊꯥꯎꯒꯨꯝꯕ ꯊꯥꯎ ꯊꯨꯝ ꯃꯣꯔꯣꯛ ꯍꯥꯏꯗꯤ ꯁꯥ ꯉꯥ ꯊꯣꯡꯕꯗ ꯆꯪꯒꯗꯕ ꯃꯆꯜ ꯃꯌꯥꯝꯗꯨꯗꯤ ꯑꯩꯈꯣꯏꯅ ꯄꯨꯖꯔꯅꯤ꯫ ꯑꯗꯣ ꯃꯅꯥꯛ ꯅꯛꯄ ꯗꯨꯀꯥꯟꯗꯣ ꯕꯨꯗꯤ ꯃꯣꯏ ꯑꯗꯨꯝ ꯌꯣꯜꯂꯦ ꯍꯥꯏꯌꯦꯕ꯫ ꯑꯗꯨꯅ ꯑꯩꯈꯣꯏ ꯁꯤ ꯗꯒꯤ ꯂꯩꯗ꯭ꯔꯁꯨ ꯃꯣꯏꯒꯤ ꯍꯦꯛ ꯆꯪꯐꯝꯗꯨꯒꯤ ꯃꯅꯥꯛꯇ ꯗꯨꯀꯥꯟ ꯃꯆꯥ ꯃꯆꯥ ꯂꯩꯕꯁꯤꯡꯗꯣ ꯂꯣꯏ ꯁꯨꯅꯕꯗꯤ ꯐꯪꯉꯦ ꯍꯥꯏ ꯁꯥꯁꯨ ꯑꯗꯨꯝ ꯐꯪꯉꯦ ꯍꯥꯏ꯫ ꯑꯗꯨꯅ꯫ ꯇꯧꯕꯇꯕꯨ ꯑꯩꯈꯣꯏ ꯏꯁꯥ ꯑꯗꯨꯝ ꯊꯣꯛꯈ꯭ꯔꯒ ꯑꯥꯗꯒꯤ ꯑꯗꯨꯝ ꯂꯩꯕꯅ ꯐꯗꯣꯏꯗꯤ ꯃꯥꯜꯂꯦ꯫
ꯍꯣꯏꯗ ꯊꯣꯛꯈꯤꯕꯗ ꯂꯩꯒꯤꯝ ꯐꯩꯗ꯫ ꯑꯥꯗ ꯐꯪꯕ ꯍꯥꯏꯗꯣ ꯑꯃꯨꯛ ꯑꯈꯣꯏꯅ ꯑꯄꯥꯝꯕ ꯐꯪꯗ꯭ꯔꯗꯤ ꯅꯨꯡꯉꯥꯏꯇꯦ꯫
ꯃꯥꯅꯦ꯫
ꯑꯗꯨꯒ ꯍꯤꯟꯖꯥꯡꯗꯤ ꯀꯩꯀꯩ ꯇꯧꯖꯦꯕ꯫
ꯏꯟꯁꯥꯡꯁꯦ ꯑꯩꯈꯣꯏ ꯑꯍꯟ ꯌꯥꯎꯅꯤꯡꯕ꯭ꯔꯥ ꯍꯪꯉꯁꯦ ꯑꯍꯟ ꯌꯥꯎꯔꯒꯅ ꯃꯣꯏꯗꯤ ꯉꯥ ꯉꯥ ꯆꯥꯅꯤꯡꯉꯦ ꯍꯥꯏꯔꯛꯀꯅꯤ ꯌꯥꯝ ꯑꯍꯟꯁꯤꯡꯗꯤ ꯑꯗꯨꯅ ꯑꯍꯟ ꯌꯥꯎꯗꯣꯏꯔꯒꯅ ꯉꯥ ꯑꯃ ꯇꯧꯔꯁꯤ ꯑꯗꯨꯒ ꯑꯩꯈꯣꯏ ꯅꯍꯥꯒꯩꯒꯤꯅ ꯌꯦꯟꯔꯥ ꯅꯠꯇ꯭ꯔꯒ ꯑꯣꯛꯔꯥ ꯑꯃ ꯉꯥꯅꯨꯔ ꯀꯩꯅꯣꯃ ꯇꯧꯁꯜꯂꯁꯦ ꯇꯥꯃꯣ ꯉꯥꯅꯨ ꯆꯥꯕ꯭ꯔꯣ꯫
ꯑꯩꯗꯤ ꯉꯥꯅꯨ ꯆꯥꯗꯦꯅꯦ꯫ ꯌꯦꯟ ꯑꯃ ꯇꯧꯁꯤ ꯈꯣꯏ ꯌꯦꯟ ꯃꯩꯇꯩ ꯌꯦꯟꯗꯣ ꯑꯗꯨꯝ
ꯑꯪ ꯌꯥꯏ ꯃꯩꯇꯩ ꯌꯦꯟ
ꯃꯍꯤ ꯑꯃꯅ ꯃꯍꯤ ꯌꯥꯎꯔ ꯊꯣꯡꯕ ꯑꯃ ꯇꯧꯔꯁꯦ ꯑꯃꯅ ꯑꯉꯧꯕ ꯑꯃ ꯇꯧꯔꯁꯨ ꯑꯗꯨꯒ ꯉꯥꯗꯣ ꯉꯥ ꯉꯥ ꯑꯇꯥꯎꯕ ꯊꯣꯡꯕ꯭ꯔꯥ ꯑꯇꯣꯏꯕ ꯊꯣꯡꯕ꯭ꯔꯥ ꯑꯍꯟꯒꯩꯗ ꯍꯪꯉꯁꯦ ꯑꯗꯨꯅ ꯑꯗꯨꯒ ꯁꯣꯏꯕꯨꯝ ꯁꯣꯏꯕꯨꯝꯒꯨꯝꯕ ꯑꯃ ꯏꯔꯣꯜꯂꯁꯦ
ꯑꯥ
ꯁꯣꯏꯕꯨꯝ ꯏꯔꯣꯜꯂꯒ ꯑꯗꯨꯒ ꯁꯂꯠ ꯑꯃ ꯁꯦꯝꯃꯕ
ꯑꯥ ꯁꯂꯥꯠꯇꯨꯅꯦ ꯃꯔꯨꯗꯤ ꯁꯂꯥꯠ ꯌꯥꯎꯗꯗꯤ ꯄꯤꯛꯅꯤꯛ ꯃꯥꯟꯗꯦꯗ
ꯎꯝ ꯁꯣꯏꯕꯨꯝ ꯑꯃ ꯏꯔꯣꯜꯂꯁꯤ ꯉꯥꯗꯨ ꯊꯣꯡꯕ꯭ꯔꯥ ꯑꯇꯣꯏꯕ ꯊꯣꯡꯕ꯭ꯔꯥ ꯑꯇꯥꯎꯕ꯭ꯔꯥ ꯃꯣꯏ ꯆꯥꯅꯤꯡꯕ ꯑꯗꯨꯝ ꯇꯧꯕꯤꯔꯁꯦ ꯑꯩꯈꯣꯏꯗꯤ ꯌꯦꯟꯗꯨꯃ ꯉꯧꯔꯁꯦ ꯃꯍꯤ ꯌꯥꯎꯗꯕꯤ ꯑꯃꯅ ꯃꯍꯤ ꯈꯔ ꯌꯥꯎꯕ ꯑꯃ ꯑꯗꯨꯃꯥꯏꯅ ꯇꯧꯔꯁꯦ ꯍꯥꯎꯗꯨꯏꯅꯦ ꯀꯩꯅꯣ ꯄꯤꯛꯅꯤꯛ ꯆꯠꯄ ꯍꯥꯏꯁꯤꯗꯤ ꯃꯊꯦꯜ ꯌꯥꯝꯗꯗꯤ ꯃꯥꯟꯗꯦ ꯅꯨꯡꯁꯨ ꯅꯨꯡꯉꯥꯏꯇꯦ ꯑꯗꯨ ꯍꯧꯖꯤꯛꯀꯤ ꯖꯒꯥꯗꯣ ꯂꯝꯄꯥꯛ ꯇꯤ ꯑꯗꯨꯝ ꯂꯩꯕ ꯅꯠꯇ꯭ꯔꯣ
ꯂꯝꯄꯥꯛ ꯂꯩ ꯂꯝꯄꯥꯛꯁꯨ ꯂꯩ ꯑꯗꯨꯒ ꯂꯩꯁꯨ ꯃꯌꯥꯝ ꯍꯧꯋꯦ ꯑꯩꯈꯣꯏ ꯐꯣꯇꯣꯒ ꯀꯥꯞꯄꯒꯤꯗꯤ ꯌꯥꯝ ꯅꯨꯡꯉꯥꯏꯒꯗꯕ ꯃꯐꯝꯅꯤ
ꯎꯝ ꯄꯤꯅꯤꯛ ꯆꯠꯂꯗꯤ ꯐꯣꯇꯣ ꯀꯥꯞꯇ꯭ꯔꯗꯤ ꯃꯄꯨꯡ ꯐꯗꯕꯅꯤꯅꯦ ꯎꯝ
ꯃꯥꯅꯦ ꯑꯗꯨꯒꯅꯦ ꯇꯥꯃꯣ ꯀꯩꯅꯣ ꯇꯧꯁꯦ ꯑꯥ ꯑꯩꯈꯣꯏꯒꯤ ꯏꯁꯩꯒ ꯊꯥꯅꯕ ꯑꯩꯈꯣꯏ ꯀꯩꯅꯣꯗꯣ ꯑꯥ ꯄꯨꯖꯦ ꯏꯁꯄꯤꯀꯔꯒ ꯑꯗꯣ ꯃꯣꯏ ꯑꯥꯗ ꯄꯤꯔꯝꯒꯗ꯭ꯔꯥ ꯄꯤꯔꯝꯃꯣꯏꯗ꯭ꯔꯥꯕꯨꯗꯤ ꯈꯪꯗꯦ ꯑꯗꯨ ꯇꯥꯔꯒꯁꯨ ꯏꯁꯩ ꯑꯃ ꯊꯥꯗ꯭ꯔꯒꯗꯤ ꯕꯤꯠꯇꯣ ꯌꯥꯎꯗꯦ ꯗꯦ ꯑꯗꯨꯅ ꯑꯗꯨꯃꯗꯤ ꯄꯨꯔ ꯆꯠꯂꯁꯦ ꯑꯩꯈꯣꯏꯅ
ꯄꯨꯔꯁꯤ ꯄꯨꯁꯤ ꯑꯗꯨꯝꯃꯗꯤ ꯄꯨꯔꯁꯤ ꯑꯗꯨ ꯄꯨꯗ ꯌꯥꯔꯣꯏ ꯑꯗꯒꯤꯅꯪ ꯀꯩꯅꯣ ꯐꯛ ꯇꯤ ꯑꯄꯥꯛꯄ ꯂꯩꯕ꯭ꯔꯥ ꯅꯉꯣꯟꯗ
ꯑꯥ ꯐꯛ ꯂꯩ ꯐꯛꯁꯨ ꯄꯨꯁꯤꯜꯂꯁꯤ ꯃꯣꯏ ꯄꯤꯔꯒꯗ꯭ꯔꯥ ꯄꯤꯔꯛꯑꯣꯏꯗ꯭ꯔꯥ ꯈꯪꯗꯦ ꯑꯗꯨꯕꯨ ꯑꯦꯁ ꯎꯝ
ꯄꯨꯍꯧꯕꯅꯗꯤ ꯐꯩ ꯍꯥꯏꯗꯤ ꯃꯣꯏꯅ ꯑꯃꯇꯪ ꯄꯤꯔꯛꯑꯗꯤ ꯑꯩꯈꯣꯇ ꯑꯩꯈꯣꯏ ꯃꯤ ꯌꯥꯝꯄꯗꯤ ꯅꯨꯡꯉꯥꯏꯇꯦꯗꯅ
ꯎꯝ
ꯑꯩꯈꯣꯏ ꯃꯤ ꯑꯗꯨꯝ ꯇꯔꯦꯠ ꯅꯤꯄꯥꯜꯗꯤ ꯁꯨꯔꯅꯤꯗ ꯑꯗꯨꯗꯤ ꯑꯍꯟꯈꯩꯁꯨ ꯍꯥꯏꯔꯅꯤ ꯑꯉꯥꯡꯁꯤꯡꯁꯨ
ꯑꯥ ꯑꯗꯨꯗꯤ ꯑꯩꯈꯣꯏ ꯑꯩꯈꯣꯏ ꯃꯌꯥꯝ ꯌꯥꯝꯃꯛꯑꯗꯤ ꯀꯩꯅꯣ ꯇꯧꯁꯦ ꯆꯥꯛꯀ ꯇꯣꯛꯑꯒ ꯂꯣꯏꯔꯛꯄꯒꯤ ꯇꯥꯟꯖꯥꯗꯨꯗ ꯄꯣꯊꯥꯕ ꯑꯣꯏꯅ ꯀꯩꯅꯣ ꯁꯥꯟꯅꯁꯦ ꯍꯥꯎꯁꯤꯒ ꯁꯥꯟꯅꯁꯦ
ꯌꯥꯏ ꯌꯥꯏ
ꯗꯒꯤ ꯑꯗꯒꯤ ꯑꯉꯥꯡ ꯄꯤꯛꯇ꯭ꯔꯨ ꯄꯤꯛꯇ꯭ꯔꯨꯈꯩꯗꯨꯗꯤ ꯍꯩꯇꯕꯅꯤꯅ ꯃꯣꯏꯒꯤ ꯕꯦꯠꯃꯤꯟꯇꯟ ꯔ ꯑꯃ ꯄꯨꯕꯤꯔꯛꯕ
ꯎꯝ ꯑꯗꯨꯅꯦ ꯂꯝꯄꯥꯛꯇꯣ ꯂꯩꯔꯒ ꯂꯝꯄꯥꯛꯇ ꯄꯨꯟꯅ ꯂꯩꯔꯒꯗꯤ ꯃꯣꯏꯁꯨ ꯅꯨꯡꯉꯥꯏꯅ ꯁꯥꯟꯅꯖꯩꯗꯅ ꯀꯣꯝꯅ
ꯑꯥ ꯆꯦꯟ ꯆꯣꯡꯗꯅ ꯁꯥꯟꯅꯖꯔꯅꯤ ꯑꯗꯣ ꯄꯨꯈ꯭ꯔꯤꯒꯗꯣ ꯐꯖꯅ ꯉꯥꯛꯁꯜꯂꯦ ꯍꯥꯏꯔꯦ ꯑꯉꯥꯡ ꯂꯥꯛꯄꯒꯤ
ꯃꯣꯏ ꯄꯨꯈ꯭ꯔꯤꯗꯣ ꯉꯥ ꯐꯥꯕ ꯌꯥꯗ ꯇꯕ꯭ꯔꯥ
ꯎꯝ ꯉꯥꯗꯤ ꯐꯥꯕ ꯌꯥꯗꯦ
ꯑꯣ
ꯉꯥꯗꯤ ꯊꯥꯗꯕꯅꯤ ꯌꯥꯝꯅ
ꯑꯁ ꯑꯗꯨꯃꯥꯏꯅ ꯐ꯭ꯔꯦꯁ ꯑꯣꯏꯅ ꯑꯇꯦꯛꯄ ꯑꯣꯏꯅ ꯐꯥꯔꯒ ꯆꯥꯛꯕꯗꯨꯅꯤꯅꯦ ꯍꯥꯎꯗꯣꯏꯁꯦ ꯈꯣꯏꯒ ꯆꯨꯞꯄꯒ
ꯎꯝ ꯑꯗꯣ ꯃꯣꯏꯅ ꯊꯥꯗꯔꯤꯕ ꯉꯥꯗꯨꯗꯤ ꯆꯥꯕ ꯌꯥꯗꯕ ꯑꯩꯈꯣꯏ ꯆꯥꯕ ꯌꯥꯕ꯭ꯔꯥ ꯌꯥꯗꯕ꯭ꯔꯗꯤ ꯈꯪꯗꯦ ꯃꯆꯨ ꯃꯆꯨꯒ ꯇꯧꯕ ꯑꯉꯥꯡꯕ ꯍꯪꯒꯄꯥꯟꯒ ꯇꯧꯕ ꯄꯨꯡ ꯂꯥꯡꯗꯒ ꯂꯥꯡꯕ ꯉꯥ ꯃꯁꯛꯇꯤ ꯌꯥꯝ ꯐꯖꯕꯗꯣ
ꯑꯣ ꯄꯨꯂꯥꯎꯕꯤ ꯃꯆꯥꯗꯣ ꯁꯅꯥ ꯃꯆꯨ ꯑꯣꯏꯕꯗꯣ
ꯑꯗꯨꯔ ꯈꯪꯗꯦꯗ ꯑꯁ ꯃꯆꯨ ꯃꯆꯨꯒ ꯄꯣꯡꯂꯥꯡ ꯂꯥꯡꯕ ꯃꯁꯛꯄꯨꯗꯤ ꯌꯥꯝ ꯐꯖꯩ
ꯑꯗꯨꯝꯕ ꯑꯣꯏꯔꯝꯒꯅꯤ ꯐꯖꯕ ꯃꯆꯨ ꯃꯆꯨꯗꯣ
ꯑꯩꯗꯤ ꯃꯄꯥꯟ ꯂꯝꯗꯒꯤ ꯄꯨꯁꯜꯂꯛꯄ ꯉꯥꯕꯨ ꯃꯥꯜꯂꯤꯅꯦ ꯑꯗꯨꯗꯤ
ꯑꯣ ꯑꯣꯏꯔꯝꯕꯁꯨ ꯍꯥꯏ ꯃꯣꯏ ꯑꯗꯨꯝ ꯐꯖꯅꯕ ꯃꯌꯥꯝ ꯌꯦꯡꯅꯕ ꯊꯝꯕ ꯑꯣꯏꯔꯝꯒꯅꯤ
ꯑꯗꯒꯤ ꯑꯩꯈꯣꯏꯅ ꯉꯥ ꯃꯆꯤꯟꯖꯥꯛ ꯊꯥꯕꯤꯕꯗꯤ ꯌꯥꯏ
ꯃꯆꯤꯟꯖꯥꯛ ꯊꯥꯕꯤꯕꯗꯤ ꯌꯥꯏꯑꯕꯀꯣ
ꯉꯥ ꯃꯆꯤꯟꯖꯥꯛꯀ ꯌꯣꯜꯂꯦ ꯍꯥꯏꯌꯦꯕ ꯃꯣꯏ ꯆꯪꯐꯝꯗ ꯑꯗꯨꯗ ꯂꯩꯔꯒ ꯉꯥꯗꯣ ꯃꯌꯥꯝ ꯊꯥꯕ ꯃꯇꯝꯗ ꯃꯌꯥꯝꯒ ꯆꯦꯟꯁꯤꯜꯂꯛꯑꯦ ꯃꯆꯨ ꯃꯆꯨ ꯃꯆꯨꯒ ꯇꯧꯋꯦꯒ ꯍꯥꯏꯌꯦ ꯑꯩꯈꯣꯏ ꯆꯠꯂꯨꯕ ꯃꯤꯁꯤꯡꯅ ꯑꯗꯨꯅ ꯐꯣꯇꯣ ꯀꯥꯞꯅꯕ ꯑꯣꯏꯔꯝꯒꯅꯤꯗ ꯍꯧꯖꯤꯛꯀꯥꯟꯒꯤ
ꯑꯣꯏꯔꯝꯒꯅꯤ ꯑꯗꯨ ꯐꯔꯦ ꯀꯩꯅꯣ ꯆꯠꯄꯁꯦ ꯑꯗꯨꯗꯤ ꯄꯨꯡ ꯈꯔ ꯉꯟꯅ ꯆꯠꯄꯅ ꯐꯩꯅꯦꯀꯣ
ꯑꯥ ꯉꯟꯅ ꯊꯣꯛꯅꯕ ꯇꯧꯁꯦ ꯈꯔ ꯏꯪꯉꯤꯉꯩ ꯁꯥꯒꯠꯂꯛꯇ꯭ꯔꯤꯉꯩꯗ
ꯄꯨ ꯀꯌꯥꯗꯥꯏ ꯊꯣꯛꯁꯤꯒꯦ ꯑꯩꯗꯤ ꯑꯌꯨꯛ ꯈꯔ ꯉꯟꯅ ꯊꯣꯡꯅꯤꯡꯉꯤ ꯑꯦꯔꯦꯟꯖ ꯇꯣ ꯄꯨꯡ ꯇꯔꯦꯠ ꯅꯤꯄꯥꯜ ꯑꯗꯨꯋꯥꯏꯗꯧ ꯍꯧꯖꯤꯛꯗꯤ ꯄꯣꯠ ꯑꯩꯈꯣꯏꯅ ꯑꯄꯥꯝꯕꯁꯨ ꯈꯔ ꯂꯩ ꯆꯥꯅꯕꯁꯨ ꯂꯩꯒꯗꯧꯅꯤꯅ ꯑꯗꯒꯤ ꯑꯥꯗ ꯆꯠꯂꯦ ꯍꯥꯏꯔꯣ ꯄꯨꯡ ꯇꯔꯥꯃꯥꯊꯣꯏ ꯕꯥꯔꯣꯗ ꯌꯧꯕꯗ ꯅꯨꯡꯉꯥꯏꯕ ꯅꯠꯇꯦꯗꯅ ꯌꯥꯝꯗ꯭ꯔꯕꯗ ꯄꯨꯡ ꯃꯥꯄꯜ ꯃꯥꯄꯜ ꯃꯈꯥꯏ ꯇꯔꯥꯐꯥꯎ ꯀꯤ ꯃꯅꯨꯡ ꯌꯧꯔꯒꯗꯤ ꯆꯥꯛ ꯉꯟꯅ ꯆꯥꯔꯒ ꯉꯥꯏꯍꯥꯛ ꯄꯣꯊꯥꯕꯗꯨꯁꯨ ꯐꯪꯉꯤꯗꯅ
ꯎꯝ
ꯈꯔ ꯉꯟꯅ ꯆꯠꯅꯕ ꯇꯧꯁꯤ ꯑꯗꯨꯗꯤ ꯑꯩꯁꯨ ꯍꯥꯏꯔꯒꯦ ꯑꯍꯟꯈꯩꯗ ꯅꯪꯁꯨ ꯍꯥꯏꯔꯣ
ꯑꯥ ꯍꯣꯏ ꯍꯥꯏꯔꯒꯦ ꯃꯣꯏ ꯁꯪꯕ ꯁꯪꯗꯕ ꯍꯥꯟꯅ ꯍꯪꯗ꯭ꯔꯗꯤ
ꯍꯪꯉꯣ ꯍꯡꯉꯣ ꯑꯥ ꯑꯗꯨꯃꯥꯏꯅ ꯇꯧꯔꯁꯤ꯫ ꯑꯗꯨꯒ ꯅꯪ ꯑꯃꯨꯛ ꯍꯌꯦꯡꯂ ꯍꯣꯔꯦꯟ ꯐꯣꯟ ꯇꯧꯔꯛꯑꯣ꯫
ꯍꯣꯏ ꯍꯣꯏ ꯌꯥꯔꯦ ꯄꯥꯎ ꯐꯥꯎꯗꯣꯛꯅꯔꯁꯦ ꯍꯥꯟꯅ꯫
ꯍꯣꯏ ꯍꯣꯏ ꯍꯣꯏ꯫
ꯑꯗꯨꯒꯅꯦ ꯑ ꯍꯧꯖꯤꯛꯀꯤ ꯑꯩꯈꯣꯏ ꯀꯩꯒꯨꯝꯕ ꯁꯪ ꯇꯥꯔꯒꯗꯤ ꯍꯧꯖꯤꯛ ꯄꯤꯛꯅꯤꯛ ꯆꯠꯂꯨꯔꯒ ꯈꯤꯇꯪ ꯍꯥꯏꯗꯣꯔꯛꯑꯒ ꯑꯃꯨꯛ ꯐꯥꯝ ꯃꯆꯥ ꯑꯃ ꯂꯩ ꯍꯥꯏꯌꯦꯕ ꯀꯩꯅꯣꯒꯤ ꯁꯅꯥꯔꯩ ꯁꯅꯥꯔꯩꯒꯤ ꯄꯥꯝꯕꯤ ꯃꯌꯥꯝ ꯊꯥꯐꯝ ꯑꯃ
ꯎꯝ꯫
ꯑꯗꯨꯗꯒꯤ ꯀꯩꯅꯣ ꯈꯔ ꯂꯩꯔꯛꯁꯦ ꯁꯅꯥꯔꯩ ꯆꯥꯔ ꯈꯔ ꯂꯩꯔꯛꯁꯦ
ꯑꯣ ꯑꯩꯈꯣꯏꯅ ꯑꯩꯈꯣꯏꯒꯤ ꯑꯥ ꯆꯠꯄ ꯂꯝꯕꯤꯗꯨꯗ ꯑꯗꯨꯝ ꯑꯣꯏꯗꯣꯏꯔ꯫
ꯑꯣꯏꯗꯣꯏꯅꯦ ꯑꯣꯏꯗꯣꯏꯅꯦ ꯂꯝꯕꯤ ꯑꯝꯇꯗꯤ ꯑꯣꯏꯔꯒ ꯈꯔ ꯈꯔꯗꯤ ꯂꯥꯞꯅꯕ
ꯑꯣ ꯌꯥꯏꯅꯦ ꯑꯗꯨꯗꯤ ꯀꯩꯁꯨ ꯀꯥꯏꯗꯦ
ꯎꯝ ꯑꯗꯨ ꯀꯥꯎꯕ ꯌꯥꯗꯦ ꯁꯅꯥꯔꯩ ꯆꯥꯔꯗꯨꯃ ꯂꯩꯔꯛꯑꯁꯤ ꯑꯗꯨꯒ ꯁꯅꯥꯔꯩ ꯃꯣꯏ ꯍꯧꯖꯤꯛ ꯊꯥꯔꯤꯕ ꯐꯥꯝꯗꯣ ꯑꯗꯨꯁꯨ ꯐꯣꯇꯣ ꯀꯥꯞꯐꯝꯅꯦꯕ ꯑꯦ ꯎꯝ ꯑꯩ ꯍꯥꯟꯅ ꯍꯥꯟꯅ ꯆꯠꯂꯨꯔꯦ ꯑꯩ ꯐꯣꯇꯣ ꯀꯥꯞꯄ ꯑꯣꯏꯅ ꯑꯗꯨꯒ ꯆꯥꯔꯗꯣ ꯁꯦꯝꯍꯧꯗꯕꯒꯤ ꯁꯦꯝꯕꯨꯗꯤ ꯁꯦꯝꯕ ꯍꯧ ꯍꯧꯔꯕꯅꯦꯕ ꯃꯣꯏ ꯑꯗꯨꯒꯤ ꯂꯩꯔꯛꯇꯕ ꯑꯗꯣ ꯍꯟꯗꯛꯇꯤ ꯁꯣꯏꯗꯅ ꯂꯩꯔꯛꯑꯁꯤ꯫
ꯍꯣꯏ ꯍꯣꯏ ꯍꯣꯏ꯫
ꯎꯝ꯫ ꯐꯔꯦ ꯇꯥꯃꯣ ꯑꯗꯨꯗꯤ ꯀꯩꯅꯣ ꯇꯧꯔꯒꯦ ꯍꯌꯦꯡ ꯑꯣꯏꯅ ꯄꯥꯎ ꯐꯥꯎꯔꯛꯑꯒꯦ꯫
ꯍꯣꯢ ꯍꯣꯏ ꯑꯗꯨꯃꯥꯏꯅ ꯐꯥꯎꯔꯛꯑꯣ
ꯎꯝ ꯍꯣ ꯍꯣ ꯍꯣꯏ ꯐꯔꯦ ꯐꯔꯦ ꯊꯝꯃꯦ ꯊꯝꯃꯦ꯫
ꯍꯣꯏ ꯍꯣꯏ꯫